ꯇꯥꯏ ꯀꯣ
ꯇꯥꯏꯌꯦ ꯇꯥꯏꯌꯦ
ꯇꯥꯕ꯭ꯔꯣ
ꯇꯥꯏꯌꯦ ꯇꯥꯏꯌꯦ
ꯇꯥꯗꯕ꯭ꯔꯥꯅ ꯈꯟꯕꯅꯤꯅꯦ ꯍꯥꯥ
ꯋꯥꯔꯤ ꯂꯤꯔꯛꯑꯣ
ꯋꯥꯔꯤꯁꯦ ꯀꯔꯤ ꯋꯥꯔꯤ ꯂꯤꯁꯤꯔꯥ
ꯂꯥꯏꯒꯤ ꯂꯥꯏꯒꯤ ꯋꯥꯔꯤ ꯂꯤꯔꯛꯑꯣ
ꯎꯝ ꯅꯊꯟꯗ ꯂꯩꯔꯤꯗꯣ ꯇꯨꯝꯕ ꯀꯤꯗꯅ ꯍꯣꯔꯦꯟ ꯅꯨꯡꯗꯥꯡ ꯐꯣꯟ ꯇꯧꯔ ꯀꯞꯂ ꯂꯩꯅꯨꯀꯣ
ꯀꯤꯗꯦꯗꯥ ꯑꯩꯈꯣꯏꯗꯤ
ꯑꯁ ꯍꯧꯖꯤꯛꯁꯦ
ꯅꯨꯄꯤ ꯑꯣꯏꯖꯔꯁꯨ ꯅꯨꯄꯥꯅꯤꯅ
ꯀꯩꯅꯣ ꯂꯩꯔꯗꯤꯀꯣ ꯍꯩꯕ ꯂꯩꯔꯗꯤꯀꯣ ꯁꯤꯡꯖꯨ ꯐꯖꯅ ꯁꯦꯝꯂꯒ ꯆꯥꯕ ꯍꯥꯎꯗꯣꯏꯅꯤꯅꯦ
ꯍꯥꯎꯒꯗꯕ ꯉꯥꯛꯇ ꯍꯥꯏꯔꯛꯀꯅꯨ ꯆꯥꯛ ꯂꯥꯝꯃ ꯇꯨꯝꯃꯤꯉꯩꯁꯤꯗ
ꯀꯩꯅꯣ ꯇꯧꯁꯤꯔꯣ ꯑꯩꯈꯣꯏ ꯎꯝ ꯅꯣꯡꯃ ꯀꯣ
ꯎꯝ
ꯕꯣꯜ ꯌꯦꯡꯕ ꯃꯇꯝ ꯑꯥ ꯕꯣꯜ ꯌꯦꯡꯅꯤꯉꯥꯏ ꯄꯨꯟꯅ ꯑꯩꯈꯣꯏ ꯑꯅꯤ ꯑꯍꯨꯝ ꯈꯛ ꯑꯣꯏꯔꯁꯨ ꯄꯨꯟꯅ ꯌꯦꯡꯉꯒ ꯀꯩꯅꯣ ꯇꯧꯁꯤꯔꯣ ꯑꯃꯗꯣ ꯑꯃꯗꯣ ꯊꯣꯡꯉꯒ ꯆꯥꯁꯤꯔꯥ
ꯌꯥꯏꯅꯦ ꯍꯣꯡꯗ꯭ꯔꯣꯡꯗꯣ ꯀꯧꯔꯒ
ꯍꯣꯏ
ꯊꯣꯡꯕꯒꯤ ꯋꯥꯗꯤ ꯑꯩ ꯊꯣꯡꯕꯤꯔꯒꯦꯍꯦ
ꯎꯝ ꯅꯪꯅ ꯊꯣꯡꯕꯗꯨꯅ ꯍꯥꯎꯋꯦ
ꯉꯍꯥꯟ ꯑꯩ ꯇꯧꯕꯅꯦ ꯌꯥꯗꯦꯅꯦ ꯊꯨꯝ ꯆꯪꯗꯗꯤ ꯊꯨꯝ ꯆꯪꯉꯣ ꯌꯥꯗꯦꯅꯦ
ꯀꯩꯅꯣ ꯇꯧ ꯑꯥ ꯑꯗꯨ ꯈꯣꯡꯗ꯭ꯔꯨꯝꯗꯨ ꯌꯨꯝꯗ ꯂꯩꯕ ꯃꯇꯝꯗ ꯌꯨꯝꯗꯒꯤ ꯄꯨꯔꯛꯑꯣ ꯍꯥꯏꯔꯗꯤ ꯐꯥꯒꯗꯕ
ꯉꯁꯤꯗꯣ ꯉꯥꯗꯨꯅ ꯅꯍꯥꯟ ꯂꯧ ꯆꯠꯄ ꯀꯥꯟꯗ ꯈꯨꯜꯂꯛꯑꯦ ꯍꯥꯏꯌꯦ ꯄꯨꯛꯈꯝ ꯑꯃ
ꯉꯥ ꯗꯣ
ꯉꯥꯗꯨꯅ ꯂꯧ ꯆꯠꯄ ꯀꯥꯟꯗ ꯄꯨꯛꯈꯝ ꯑꯃ ꯈꯨꯜꯂꯛꯑꯦ ꯍꯥꯏꯌꯦ ꯉꯥꯗꯨꯅ
ꯄꯥꯠꯀꯤ ꯂꯧꯗꯨ ꯆꯠꯄ ꯀꯥꯟꯗ ꯍꯥ
ꯃꯣꯏ ꯆꯥꯏꯌꯦ ꯍꯥꯏꯕ꯭ꯔꯥꯕ
ꯉꯥꯏꯈꯣ ꯋꯥꯔꯤ ꯁꯥꯔꯛꯈꯤꯒꯦ
ꯑꯧ
ꯑꯗꯨ ꯈꯨꯜꯂꯛꯑꯒ ꯁꯦꯝꯕꯤꯅꯕ ꯂꯩꯇꯕꯒꯤ ꯈꯣꯡꯗ꯭ꯔꯨꯝꯗ ꯁꯦꯝꯍꯜꯂꯦ ꯍꯥꯏꯌꯦ ꯉꯔꯥꯡꯗꯁꯨ ꯆꯥꯗ꯭ꯔꯦ ꯍꯥꯏꯌꯦ ꯈꯣꯡꯗ꯭ꯔꯨꯝꯗꯣ ꯁꯦꯝꯕ ꯂꯣꯏꯔꯒ ꯆꯠꯈ꯭ꯔꯦ ꯍꯥꯏꯌꯦ ꯆꯥꯗꯕꯤꯗ ꯑꯗꯨꯅ ꯏꯄꯥ ꯊꯣꯡꯉꯒ ꯂꯩꯌꯦ ꯍꯥꯏꯕꯅꯤ ꯉꯁꯥꯏ
ꯂꯩꯇꯕꯒꯤ ꯍꯣꯟꯗꯣꯛ ꯍꯣꯟꯖꯤꯟ ꯐꯖꯅ ꯇꯧꯔꯕꯖꯥꯠꯅꯤ
ꯑꯩꯈꯣꯏꯉꯣꯟꯗ ꯄꯤꯔꯛꯀꯦ ꯍꯥꯏꯗꯦ ꯍꯥꯏꯕꯒꯤ ꯑꯗꯨꯁꯨ ꯅꯤꯡꯁꯤꯡ ꯍꯧꯗ꯭ꯔꯦ ꯍꯥꯏꯌꯦ
ꯍꯧꯖꯤꯛꯇꯤ ꯑꯃꯨꯛ ꯂꯧꯕ ꯂꯨꯔꯝꯒꯅꯤꯅꯦ ꯍꯥꯏꯗꯤ ꯂꯧ ꯂꯤꯡꯈ꯭ꯔꯕꯅꯤꯅ
ꯎꯝ ꯌꯥꯝꯅ ꯆꯥꯎꯈ꯭ꯔꯦ ꯍꯥꯏꯅꯦ ꯄꯥꯠꯇꯣ ꯄꯥꯠꯇꯒꯤ ꯈꯨꯟ ꯅꯞꯄꯗꯣ
ꯆꯥꯎꯃꯜꯂꯁꯨ ꯑꯁ ꯇꯜꯂꯦꯗ
ꯌꯥꯝ ꯆꯥꯎ ꯌꯥꯝ ꯆꯥꯎꯕ ꯖꯥꯇꯤ ꯅꯠꯇꯦ ꯑꯗꯨꯝ ꯍꯥꯎꯕ ꯆꯥꯡꯗ ꯆꯥꯎꯔꯦ ꯍꯥꯏꯅꯦ
ꯑꯩꯈꯣꯏꯗꯒꯤ ꯂꯧꯕꯗꯨꯅ ꯍꯥꯏꯕꯗꯤ ꯀꯩꯅꯣ ꯑꯣꯏꯑꯕ ꯃꯤꯒꯤ ꯂꯧꯕꯒꯤ ꯁꯔꯨꯛꯄꯨꯗꯤ
ꯎꯝ ꯋꯥꯈꯜ ꯄꯨꯛꯅꯤꯡ ꯆꯥꯡꯅ ꯆꯥꯕ ꯅꯨꯡꯉꯥꯏꯒꯅꯦꯕ
ꯎꯝ ꯉꯍꯥꯟꯗꯣ ꯑꯩꯈꯣꯏ ꯈꯨꯟꯒꯤ ꯑꯃꯔꯛ ꯂꯧꯔꯛꯏꯕ
ꯎꯝ
ꯑꯁꯤ ꯀꯩꯅꯣꯒꯤ ꯃꯃꯥꯗꯣ ꯁꯤꯂꯤꯀꯥ ꯃꯃꯥꯗꯣ ꯑꯗꯨꯗ ꯄꯨꯔꯛꯑꯣ ꯍꯥꯏꯕꯒꯤ ꯄꯨꯔꯛꯄꯅꯦꯕ
ꯎꯝ
ꯑꯗꯨꯕꯨ ꯐꯔꯁ ꯇꯥꯏꯝꯅꯦ ꯑꯗꯨ ꯅꯨꯃꯤꯠꯇꯒꯤ
ꯎꯝ
ꯑꯗꯨꯗ ꯑꯩꯅ ꯇꯧꯕꯅꯦ ꯑꯗꯨ ꯒꯌ꯭ꯥꯟ ꯃꯟ ꯇꯥꯗꯦꯅꯦ ꯃꯆꯥ ꯌꯥꯝꯕꯒ ꯃꯆꯥꯥꯥꯉꯥꯛꯇ ꯑꯩꯅ ꯊꯨꯝ ꯍꯥꯟꯅ ꯍꯥꯞꯄꯅꯤꯅꯀꯣ
ꯎꯝ
ꯑꯍꯤꯡ ꯆꯨꯞꯄ ꯊꯝꯕꯗꯣ ꯀꯥꯛꯄ ꯂꯣꯏꯔꯒ ꯑꯍꯤꯡ ꯆꯨꯞꯄ ꯊꯝꯒꯗꯕꯗꯨ ꯍꯦꯛ ꯀꯥꯛꯄ ꯂꯣꯏꯔꯒ ꯊꯨꯝ ꯍꯥꯕꯒ ꯌꯥꯗ꯭ꯔꯦꯅꯦ
ꯅꯨꯄꯥꯁꯦ ꯑꯃꯨꯛ ꯇꯧꯔꯛꯏꯅꯦ ꯎꯝ
ꯀꯅꯥꯔꯣ
ꯑꯩꯒꯤ ꯅꯨ
ꯉꯁꯥꯏ ꯑꯦ
ꯎ ꯅꯈꯣꯏꯅꯤꯗꯤ ꯇꯞꯅ ꯁꯥꯟꯅꯧ
ꯎꯝ ꯈꯠꯅꯔꯁꯨ ꯑꯗꯨꯝ ꯈꯠꯅꯈ꯭ꯔꯒꯦ
ꯅꯍꯥꯟ ꯑꯩꯈꯣꯏꯅꯤ ꯍꯦꯛ ꯑꯍꯥꯟꯕ ꯁꯥꯟꯐꯝ ꯅꯨꯃꯤꯠꯇꯣ
ꯎꯝ
ꯑꯗꯨ ꯅꯨꯃꯤꯠꯇ ꯑꯩꯅ ꯃꯄꯥꯟ ꯊꯣꯛꯑꯒ ꯀꯣꯏꯆꯠ ꯆꯠꯂꯒ ꯑꯗꯨꯝ ꯁꯥꯔꯒ ꯂꯩꯕ ꯑꯗꯨꯒꯤ ꯑꯩ ꯇꯨꯡ ꯏꯜꯂꯒ ꯑꯗꯨꯝ ꯀꯅꯥꯅꯣ ꯀꯅꯥꯅꯣ ꯀꯅꯥꯅꯣ
ꯈꯨꯝ ꯈꯣꯡꯗꯕ ꯑꯩꯅꯥ
ꯑꯗꯨꯒꯤ ꯃꯥꯁꯦ ꯁꯥꯎꯕ ꯍꯧꯔꯦꯕ ꯒꯦꯝ ꯁꯅꯥꯔ ꯂꯩ ꯑ ꯒꯦꯝꯁꯨ ꯁꯥꯟꯅꯕ ꯂꯣꯏꯗ꯭ꯔꯕꯤ ꯐꯣꯟ ꯊꯝꯃꯃꯒ ꯑꯗꯨꯝ ꯇꯨꯡ ꯏꯜꯂꯒ ꯂꯩꯕ
ꯅꯣꯛꯅꯤꯡꯕꯅꯤꯅꯦ ꯑꯗꯨꯝ ꯑꯩꯅ ꯁꯤꯗ ꯅꯉꯣꯟꯗ ꯋꯥꯔꯤ ꯁꯥꯕꯗ ꯊꯋꯥꯏ ꯍꯛꯆꯥꯡ ꯌꯥꯎꯅ ꯁꯥꯔꯒ ꯂꯩꯕ꯭ꯔ
ꯑꯃꯁꯨ ꯍꯥꯡꯉꯗꯤ ꯌꯥꯝ ꯅꯨꯡꯉꯥꯏꯔꯣꯏ
ꯎꯝ ꯑꯁ ꯑꯩꯈꯣꯏ ꯌꯨꯝꯁꯦ ꯀꯛꯆꯦꯡ ꯌꯝꯃꯥꯟꯕꯒꯤ ꯌꯥꯗꯩ ꯎꯝ ꯑꯗꯨꯅ ꯐꯥꯔꯦ ꯀꯛꯆꯦꯡ ꯖꯥꯠ ꯖꯥꯠ ꯂꯥꯛꯑꯦ ꯄꯨꯟꯁꯤꯗ ꯎꯗꯕ ꯀꯛꯆꯦꯡꯁꯨ ꯂꯥꯛꯑꯦ
ꯑꯦꯁ ꯆꯦꯛꯀꯤ ꯌꯨꯝ ꯗꯨꯕꯨ ꯀꯃꯥꯏ ꯀꯛꯆꯦꯡ ꯖꯥꯠ ꯖꯥꯠ ꯂꯥꯛꯄ꯭ꯔꯣ
ꯂꯥꯛꯄꯅꯦ ꯑꯁ ꯁꯥꯒꯨꯝꯕ ꯍꯦꯛ ꯁꯥꯒꯨꯝꯕ ꯍꯦꯛ ꯂꯩꯔꯒ ꯊꯝꯃꯤꯗꯅ
ꯎꯝ
ꯃꯤꯅꯤꯠ ꯑꯃꯒꯨꯝꯕ ꯑꯅꯤꯒꯨꯝꯕꯗ ꯑꯗꯨꯝ ꯆꯪꯂꯛꯈ꯭ꯔꯅꯤ ꯑꯗꯨꯁꯨ ꯑꯄꯤꯛꯄꯁꯨ ꯎ ꯄꯤꯛꯑꯒ ꯉꯥ ꯅꯒ ꯄꯤꯛꯂꯒ ꯀꯩꯅꯣ ꯆꯤꯛꯑꯗꯤ ꯍꯥꯒꯠꯆꯕꯗꯣ
ꯎꯝ
ꯑꯗꯨꯖꯥꯗꯨꯁꯨ ꯂꯩꯌꯦ ꯑꯗꯨꯒ ꯆꯥꯎꯔꯒ ꯑꯩꯈꯣꯏ ꯀꯩꯅꯣ ꯇꯧꯔꯛꯑꯗꯤ ꯆꯤꯛꯂꯛꯑꯗꯤ ꯌꯥꯝ ꯅꯥꯕꯗꯣ
ꯑꯥ
ꯑꯗꯨ ꯑꯗꯨꯒꯤ ꯆꯥꯡꯗꯣ ꯑꯗꯨꯗꯒꯤ ꯍꯦꯟ ꯆꯥꯎ ꯃꯥꯜꯂꯦꯗ ꯉꯥꯡꯂꯒ ꯀꯣ
ꯎꯝ
ꯑꯗꯨꯖꯥꯠꯇꯣ ꯍꯦꯛ ꯁꯟꯗꯣ ꯑꯣ ꯁꯥꯒꯨꯝꯕ ꯑꯃꯨꯛ ꯑꯣ ꯍꯦꯛ ꯂꯩꯔꯛꯑꯗꯤ ꯃꯣꯏꯗꯤ ꯑꯗꯨꯝ ꯆꯪꯈꯅꯤ ꯀꯅꯥ ꯂꯩꯕꯔꯥ ꯉꯪꯗꯦ ꯌꯥꯝ ꯂꯝꯍꯦꯜꯂꯦ ꯃꯥꯁꯤ ꯑꯉꯥꯡꯁꯤꯡꯁꯦ
ꯎ
ꯑꯁ ꯍꯦꯟꯖꯥꯡ ꯍꯦꯟꯖꯥꯡ ꯍꯦꯟꯖꯥꯡ ꯆꯐꯨ ꯀꯩꯅꯣ ꯃꯈꯨꯝ ꯈꯨꯝꯖꯤꯜꯂꯝꯕ ꯀꯥꯎꯔꯅꯦ
ꯈꯨꯝꯖꯤꯜꯂꯣ
ꯉꯁꯥꯏ ꯆꯥꯔꯒ ꯆꯥꯛ ꯐꯖꯅ ꯊꯣꯝꯕꯤꯔꯒꯥ ꯉꯁꯤꯁꯦ ꯑꯩꯁꯨ ꯂꯥꯛꯑꯅꯤ ꯀꯨꯏꯗ꯭ꯔꯦ
ꯇꯜꯂꯦ ꯁꯥꯕꯁꯤꯒ
ꯎꯝ ꯏꯪꯂꯁꯨ ꯇꯟꯕ ꯁꯥꯕꯁꯨ ꯇꯟꯕ ꯃꯤꯑꯣꯏꯕꯒꯤꯁꯦ ꯀꯔꯤꯅ ꯐꯒꯗ꯭ꯔꯥ ꯈꯪꯗꯦ ꯏꯪꯗꯨꯗꯨꯅ ꯈꯔꯗꯤ ꯐꯩ
ꯏꯡꯕꯅ ꯍꯣꯏ ꯑꯩꯈꯣꯏ ꯏꯁꯥ ꯀꯟꯕꯁꯤꯡꯗꯤ ꯐꯩ
ꯏꯄꯥꯒꯤꯗꯤ ꯌꯥꯗ꯭ꯔꯦ
ꯀꯩꯅꯣ ꯇꯧꯋꯦꯕ ꯌꯨꯝ ꯆꯠꯅꯤꯡꯗꯕꯒꯤ ꯑꯁꯤ ꯀꯨꯝꯍꯩ ꯃꯇꯝ ꯂꯥꯛꯑꯗꯤ ꯀꯃꯥꯏꯅ ꯇꯧꯔꯒ ꯁꯤꯗ ꯂꯩꯁꯤꯔꯥ ꯍꯥꯏꯅ ꯈꯜꯂꯒ ꯂꯩꯕꯅꯦ
ꯑꯁ ꯀꯨꯝꯍꯥꯏ ꯃꯇꯝꯅꯐꯧ ꯅꯪ ꯂꯥꯛꯇ꯭ꯔꯗꯤ ꯑꯩꯈꯣꯏꯗꯤ ꯀꯃꯥꯏꯅ ꯇꯧꯒꯅꯤ
ꯍꯥꯏꯕꯗꯤ ꯀꯨꯝꯍꯩ ꯉꯁꯤ ꯀꯨꯝꯍꯩ ꯍꯌꯦꯡ ꯀꯨꯝꯍꯩ ꯇꯧꯔꯅꯤ ꯍꯥꯏꯔꯗꯤ ꯉꯁꯤꯒꯨꯝꯕ ꯉꯔꯥꯡꯒꯨꯝꯕ ꯍꯥꯏꯗꯤ ꯂꯥꯛꯄ ꯌꯥꯏ ꯑꯦꯕ ꯑꯩꯅ ꯍꯥꯏꯕꯗꯤ ꯑꯗꯨꯒꯤ ꯃꯃꯥꯡꯗ ꯍꯞꯇꯥ ꯑꯃ ꯑꯅꯤ ꯑꯍꯨꯝ ꯃꯔꯤ ꯂꯩꯕꯗꯣ ꯑꯗꯨ ꯃꯇꯝꯗ ꯂꯥꯛꯑꯒ ꯂꯩꯒꯗꯕꯁꯤ ꯇꯜꯂꯦꯕ
ꯑꯁ
ꯃꯤ ꯑꯃ ꯍꯦꯛ ꯎꯕꯒ ꯑꯗꯨꯝ ꯀꯩꯅꯣ ꯇꯧꯕ ꯆꯌꯦꯠ ꯈꯣꯏꯌꯦꯠ ꯅꯥꯔꯒ ꯂꯩꯕꯗꯣ ꯑꯁ ꯃꯁꯛ ꯎꯅꯤꯡꯗꯦꯕ ꯅꯨꯄꯤ ꯊꯤꯒꯦꯁꯨ ꯍꯥꯏꯗꯦ
ꯈꯪꯗꯦ ꯅꯨꯡꯉꯥꯏꯇꯕ ꯉꯥꯛꯇ ꯊꯥꯒꯠꯂꯛꯑꯦ
ꯍꯦꯛ ꯎꯔꯗꯤ ꯃꯦꯁꯦꯁꯇ ꯑꯗꯨꯝ ꯂꯥꯛꯑꯅꯤ ꯑꯗꯨꯒꯤ ꯇꯜꯂꯦꯕ ꯎꯍꯟꯅꯤꯡꯉꯥꯏꯕꯧ
ꯀꯩꯅꯣ ꯊꯥꯔꯛꯄ ꯌꯥꯗꯅꯤꯡꯉꯥꯏ ꯂꯣꯏ ꯇꯧꯁꯤꯟꯈ꯭ꯔꯣ
ꯍꯥꯥ
ꯊꯥꯔꯛꯄ ꯌꯥꯅꯤꯡꯉꯥꯏ ꯅꯣꯏꯅ ꯈꯥꯖꯤꯟꯈ꯭ꯔꯣ
ꯈꯥꯕꯗꯣ ꯈꯥꯔꯗꯤ ꯅꯝꯕꯔ ꯂꯩꯗꯅ
ꯎꯝ
ꯑꯗꯨꯒꯤ ꯑꯁ ꯍꯦꯛ ꯍꯦꯛ ꯌꯦꯡꯕꯒꯤ ꯇꯟꯕ ꯑꯩꯅ ꯈꯥꯔꯒ ꯅꯝꯕꯔ ꯊꯣꯛꯂꯦ ꯇꯜꯂꯦ
ꯑꯩ ꯅꯝꯕꯔ ꯍꯣꯡꯗ꯭ꯔꯗꯤ ꯌꯥꯔꯔꯣꯏ
ꯅꯨꯄꯥꯁꯦ ꯍꯟꯖꯤꯟ ꯍꯟꯖꯤꯟ ꯀꯩꯅꯣ ꯇꯧꯔꯦ ꯑꯃꯨꯛ ꯐꯥꯎꯔꯛꯁꯦ
ꯍꯣꯏ